ꯅꯪꯒꯤ ꯋꯥꯔꯤ ꯑꯃꯨꯛ ꯂꯤꯔꯛꯑꯣ ꯍꯧꯖꯤꯛꯇꯤ
ꯏꯁ ꯑꯩꯒꯤꯗꯤ ꯖꯨꯕꯤ ꯍꯦꯜꯂꯁꯨ ꯂꯩꯇꯦ ꯍꯥꯏꯗꯤ ꯃꯁꯛ ꯊꯤꯕꯅꯤꯅ ꯅꯨꯄꯥꯁꯨ ꯅꯨꯡꯁꯤꯅꯔꯛꯇꯦꯗ
ꯀ꯭ꯂꯥꯁ ꯀꯌꯥꯗꯒꯤ ꯍꯧꯋꯦ ꯅꯪꯗꯤ
ꯀ꯭ꯂꯥꯁ ꯇꯋꯦꯜꯐ ꯇꯒꯤ
ꯑꯣ ꯇꯨꯌꯦꯦꯜꯞꯇ ꯀꯥꯏ ꯇ꯭ꯔꯤꯟꯇꯤꯗ ꯀꯥꯏ ꯀꯣ
ꯀꯥꯗꯦ ꯏꯝꯐꯥꯜꯗꯅꯤ ꯏꯝꯐꯥꯜꯗ
ꯑꯣ ꯑꯆꯥ ꯑꯗꯣ ꯎ ꯀꯅꯥꯒ ꯀꯣꯏꯅꯒꯦ ꯍꯥꯏꯅꯣ
ꯏꯁ ꯀꯅꯥꯒ ꯀꯥꯏꯅ ꯌꯥꯔꯦ ꯅꯪꯀꯪꯁꯨ ꯈꯪꯉꯣꯏ ꯑꯩꯒꯤꯗꯤ ꯃꯤꯇꯣꯞ ꯈꯣꯏ ꯈꯛ
ꯎ ꯑꯩꯈꯣꯏꯒꯤ ꯃꯤ
ꯎꯝ
ꯍ ꯇꯔꯣ ꯀꯔꯝꯕ
ꯎ ꯍꯣꯏꯅꯦ
ꯑꯣ ꯍꯣꯏ
ꯁꯤꯔꯣꯏ ꯂꯤꯂꯤ
ꯁꯤꯔꯣꯏ ꯂꯤ ꯊꯣꯏ ꯑꯗꯨꯔꯣꯃꯤꯗ ꯅꯪ ꯈꯔ ꯈꯔ ꯇꯧꯕ ꯃꯥꯜꯂꯅꯦ
ꯗꯨ ꯍꯣꯏꯗ
ꯎꯟ
ꯑꯩꯗꯤ ꯑꯉꯥꯡ ꯑꯣꯏꯔꯤꯉꯩꯀꯣ ꯑꯩꯈꯣꯏꯒꯤ ꯃꯤ ꯀꯅꯥꯁꯨ ꯍꯥꯏꯔꯛꯇꯦꯗ
ꯌꯥ ꯑꯣ
ꯍꯧꯖꯤꯛꯀꯥꯟꯅ ꯌꯥꯝꯕ ꯅꯍꯥꯟ ꯃꯇꯝ ꯂꯩꯕ ꯃꯇꯝꯗ ꯁꯨꯍꯥꯏ ꯍꯥꯏꯔꯛ ꯇꯔꯒ ꯃꯤꯒꯤ ꯑꯣꯏꯈ꯭ꯔꯅꯤ ꯍꯥꯏꯕꯒꯤ ꯍꯧꯖꯤꯛꯀꯥꯟꯅ ꯂꯧꯅꯤꯡꯕ ꯁꯥꯕ ꯌꯥꯝ
ꯅꯨꯄꯥ ꯌꯥꯝ ꯂꯩ ꯅꯪꯗ ꯕ꯭ꯂꯣꯒꯤꯡꯗꯣ ꯈꯔ ꯉꯟꯅ ꯇꯧꯔꯝꯕꯗꯤ ꯐꯥꯗꯕ
ꯏ
ꯗꯤ ꯃꯤꯁꯨ ꯈꯪꯅꯕꯤ ꯌꯥꯝ
ꯌꯥꯔꯦ ꯁ ꯑꯃꯗ ꯈꯪꯅꯅꯤꯡꯉꯦꯗ
ꯎꯠꯇ
ꯃꯄꯥꯟꯗꯁꯨ
ꯃꯄꯥꯟꯗꯁꯨ ꯌꯥꯝ ꯂꯩꯔꯛꯄꯅꯦꯕ
ꯌꯨꯝꯗ ꯀ꯭ꯂꯥꯁ ꯇꯦꯟ ꯀꯥꯔꯤꯉꯩ ꯐꯥꯎꯒꯤ ꯂꯩꯁꯥꯕꯤꯒꯤ ꯋꯥ ꯈꯟꯗꯤ ꯀꯔꯤꯁꯨ ꯂꯩꯇꯦꯕ ꯂꯩꯁꯥꯕꯤ ꯄꯥꯥꯈꯪꯒꯤꯗꯤ ꯑꯩꯈꯣꯏꯗꯤ ꯄꯨꯔꯥ ꯏꯃꯨ ꯃꯔꯒ
ꯑ
ꯎꯝ ꯀ ꯗꯔꯀꯥꯔ ꯇꯥꯗꯦꯕ ꯍꯥꯏꯕꯗꯤ ꯅꯨꯄꯥꯕꯨꯁꯨꯀꯣ ꯏꯃꯥꯟꯅꯕꯤ ꯑꯃ ꯂꯩꯒꯅꯦꯕ ꯁ꯭ꯀꯨꯜꯁꯨ ꯅꯨꯡꯇꯤ ꯆꯠꯀꯅꯤ ꯑꯦꯞꯁꯦꯟꯁꯨ ꯇꯧꯔꯛ ꯑꯩꯈꯣꯏꯅꯤ ꯑꯩꯈꯣꯏꯅꯤ ꯂꯩꯔꯗꯤ ꯌꯥꯔꯦ ꯑꯇꯣꯞꯄ ꯗꯔꯀꯥ
ꯑꯇꯣꯞꯄ ꯗꯔꯔ ꯊꯥꯒꯦ ꯑꯗꯨꯃꯥꯏꯅ ꯍꯤꯡꯉꯤ ꯑꯥ
ꯌꯥꯝ ꯅꯨꯡꯉꯥꯏꯕꯅꯦꯕ ꯑꯗꯨꯒ ꯑꯩꯅ ꯃꯄꯥꯟ ꯆꯠ
ꯃꯄꯥꯟ ꯆꯠꯈ꯭ꯔꯅꯤ ꯍꯥꯏꯕ ꯏꯃꯥꯟꯅꯕꯤꯗꯨ ꯇ꯭ꯔꯤꯅꯤꯇꯤꯗ ꯀꯥꯒꯅꯤ ꯍꯥꯏꯕ
ꯑꯗꯨꯗꯣ ꯑꯩꯅ ꯌꯥꯗꯕ ꯃꯥꯕꯨꯁꯨ ꯄꯨꯔꯥ ꯆꯠꯁꯦ ꯆꯠꯁꯦ ꯆꯠꯁꯦ ꯃꯥꯗꯤ ꯃꯃꯥ ꯃꯄꯥꯕꯨ ꯀꯟꯚꯤꯟꯁ ꯇꯧꯕ ꯉꯝꯗꯕ ꯗꯣ ꯑꯩꯈꯣꯏ ꯏꯃꯥꯈꯣꯏ ꯏꯃꯨꯡ ꯈꯨꯟꯅꯦꯕꯀꯣ ꯑꯗꯨꯒꯤ ꯑꯩꯅ ꯃꯄꯥꯕꯨ ꯆꯠ ꯆꯠꯂꯒ ꯀꯣꯟꯚꯤꯟꯁ ꯇꯧꯕ ꯆꯠꯂꯦ ꯗꯣ ꯀꯟꯚꯤꯟꯁ ꯇꯧꯈ꯭ꯔꯦ ꯑꯩꯈꯣꯏꯅꯤ ꯆꯠ ꯃꯤꯟꯅꯔꯦ ꯍꯣꯏ ꯌꯥꯝ ꯑꯩꯕꯨ ꯍꯧꯖꯤꯛꯀꯥꯟ ꯍꯧꯖꯤꯛꯀꯥꯟ ꯐꯥꯎ ꯃꯄꯥꯅ ꯑꯗꯨꯝ ꯍꯥꯏꯕꯅꯦ ꯍꯧꯖꯤꯛ ꯐꯥꯎ ꯏꯃꯥꯟꯅꯕꯤꯗꯤ ꯏꯝꯐꯥꯜꯗ ꯂꯩꯔꯤꯌꯦ
ꯎꯝ ꯃꯥꯗꯤ
ꯑꯩ ꯑꯩꯒꯤ ꯊ꯭ꯔꯨꯗꯒꯤ ꯑꯩꯒꯤ ꯌꯥꯝ ꯑꯩꯗꯤ ꯏꯆꯦꯈꯣꯏ ꯃꯄꯥꯟ ꯍꯥꯟꯅ ꯆꯠꯈ꯭ꯔꯕꯒꯤꯀꯣ ꯑꯗꯨꯝ
ꯑꯗꯣ
ꯃꯣꯏꯗꯤ ꯃꯥꯅꯦ ꯑꯦꯜꯗꯦꯁꯅꯦꯕ ꯑꯗꯨꯒꯤ ꯃꯣꯏꯁꯨ ꯆꯠꯍꯟꯅꯤꯡꯗꯕꯗꯣ ꯍꯥꯏꯕꯗꯤ ꯀ꯭ꯂꯥꯁ ꯏꯂꯚꯦꯟ ꯇꯨꯋꯦꯜꯐꯀꯤ ꯇ꯭ꯔꯦꯅꯤꯡ ꯗꯒꯤ ꯂꯣꯏ ꯍꯁꯅꯨ ꯍꯥꯏꯅ ꯈꯟꯕꯅꯦꯕ ꯑꯗꯨ ꯏꯃꯨꯡ ꯈꯣꯏꯁꯨ ꯃꯄꯥꯟꯗ
ꯃꯄꯥꯟꯗ ꯆꯠꯄ ꯂꯩꯇꯕꯅꯤꯅꯀꯣ ꯑꯥ ꯑꯩꯅ ꯏꯆꯦ ꯈꯣꯏ ꯂꯩꯔꯝꯅꯤꯅ ꯑꯩꯅꯗꯤ ꯐꯥꯎꯅ ꯃꯥꯕꯨꯁꯨ ꯄꯨꯔꯣꯏ ꯆꯠꯄꯅꯦꯕ ꯑꯥ ꯆꯠꯂꯦ
ꯑꯪꯀꯜ ꯈꯣꯏꯁꯨ ꯌꯥꯝ ꯂꯩꯌꯦꯕ ꯑꯩꯒꯤ ꯑꯪꯀꯜ ꯏꯃꯥꯈꯣꯏꯒꯤ ꯏꯃꯨꯡꯗꯤ ꯏꯝꯐꯥꯜꯗ ꯁꯠ ꯇꯜꯇꯧꯕ ꯈꯛꯇꯅꯦꯕꯀꯣ ꯋꯥꯗꯦꯕ ꯑꯗꯨꯝ ꯏꯝꯐꯥꯜꯗ ꯂꯥꯛꯈ꯭ꯔꯗꯤ ꯂꯩ ꯐꯪꯒꯨꯝꯕꯗꯤꯀꯣ ꯂꯥꯛꯑꯥꯒ ꯍꯣꯁꯇꯦꯜꯒꯨꯝꯕ ꯐꯪꯗ꯭ꯔꯤꯉꯩꯗ ꯃꯣꯏꯗ ꯊꯥ ꯑꯃꯥꯅꯤ ꯂꯩꯈ꯭ꯔꯦ ꯑꯗꯨꯝ ꯂꯩꯈ꯭ꯔꯦ ꯑꯗꯨꯒ ꯍꯣꯁꯇꯦꯜꯗꯣ ꯑꯩꯒꯤꯗꯤ ꯐꯪꯕ ꯃꯥꯒꯤ ꯐꯪꯗꯕ ꯑꯃꯨꯛꯀꯥ ꯑꯩꯅ ꯄꯨꯔ ꯆꯠꯂꯒ ꯇꯣꯉꯥꯟ
ꯆꯠꯂꯒ ꯇꯣꯉꯥꯟ ꯇꯣꯉꯥꯟ ꯂꯩꯔꯗꯤ ꯃꯨꯛꯀꯥ ꯌꯥꯗꯕ
ꯑꯗꯨꯒꯤ ꯑꯗꯨꯗꯤ ꯐꯔꯦ ꯔꯦꯟ ꯂꯩꯔꯁꯦꯅ ꯑꯩꯈꯣꯏ ꯁ꯭ꯀꯨꯜ ꯃꯅꯥꯛꯇꯀꯣ
ꯀꯣ ꯈꯣꯏꯅꯤ ꯔꯦꯟꯗ ꯂꯩꯈ꯭ꯔꯦ
ꯎꯝ ꯇꯥꯎ ꯇꯥꯎ
ꯑꯗꯨꯗꯤ ꯃꯥꯗꯤ ꯑꯩꯈꯣꯏꯅꯤ ꯔꯦꯟ ꯂꯩꯕꯗꯣ
ꯆꯍꯤ ꯇꯔꯥ ꯍꯦꯟꯅ ꯂꯩꯈ꯭ꯔꯦ ꯑꯩꯈꯣꯏꯅꯤꯒꯤ ꯌꯨꯝꯗꯣ ꯑꯩꯗꯤ ꯀ꯭ꯂꯥꯁ ꯇꯨꯋꯦꯜꯐ ꯂꯣꯏꯔꯒ ꯍꯣꯁꯇꯦꯜ ꯆꯪꯈ꯭ꯔꯦꯕ ꯃꯥꯗꯤ ꯔꯦꯟꯗꯨ ꯂꯩꯍꯧꯔꯒ ꯃꯅꯥꯎꯅꯨ ꯅꯨꯄꯤꯈꯣꯏ ꯃꯅꯥꯎ ꯅꯨꯄꯥ ꯈꯣꯏꯁꯨ ꯀꯣꯂꯦꯖ ꯀꯥꯍꯟꯅꯤꯡꯉꯥꯏ ꯂꯥꯛꯄ ꯍꯧꯔꯦꯕ ꯑꯗꯨꯒꯤ ꯑꯗꯨꯝ ꯂꯩꯕꯅꯤ
ꯑꯣ ꯍꯧꯖꯤꯛ ꯐꯥꯎ ꯂꯩꯔꯤ ꯑꯁ ꯑꯗꯨꯒꯤ ꯔꯦꯟꯗꯣ ꯍꯣꯡꯗ꯭ꯔꯤꯕ
ꯎꯝ ꯑꯗꯨꯗꯤ ꯌꯥꯝ ꯅꯨꯡꯁꯤꯌꯦ ꯍꯥꯏꯅ ꯑꯩꯁꯨ ꯏꯝꯐꯥꯜ ꯆꯠꯂꯗꯤ ꯃꯥꯒꯤ ꯃꯅꯥꯛꯇ ꯑꯗꯨꯝ
ꯅꯥꯛꯇ ꯑꯗꯨꯝ ꯆꯪꯉꯦ ꯑꯩꯈꯣꯏ ꯗꯥꯗꯥꯈꯣꯏ ꯑꯟꯇꯤ ꯀꯩꯁꯨ ꯑꯣ
ꯅꯨꯡꯉꯥꯏ
ꯅꯨꯡꯉꯥꯏꯅꯦ ꯅꯨꯡꯉꯥꯏꯕꯁꯨ ꯀꯣꯂꯣꯅꯤꯗꯣ
ꯑꯗꯨ ꯂꯩꯕꯅꯤ ꯌꯥꯝ ꯏꯪ ꯆꯤꯛꯄꯅꯦ ꯌꯥꯝ ꯅꯨꯡꯉꯥꯏꯕꯅꯦ ꯑꯩꯈꯣꯏ ꯇ꯭ꯔꯥꯏꯕꯦꯜ ꯈꯛꯇꯁꯨ ꯑꯣꯏꯕꯒꯤꯀꯣ
ꯑꯣ
ꯑꯗꯨꯒ ꯄꯨꯡ ꯑꯩꯈꯣꯏꯗꯤ ꯃꯤ ꯌꯥꯝ ꯐꯠꯇꯕꯗꯤ ꯅꯠꯇꯦꯕ ꯌꯥꯝ ꯂꯩꯕ ꯅꯨꯡꯉꯥꯏꯕ ꯂꯩꯃꯤꯟꯅꯕꯗꯣ ꯇꯥꯡꯈꯨꯈꯣꯏꯗꯤ ꯈꯔ ꯌꯥꯛꯑꯦꯗꯅ
ꯎꯝ
ꯐꯥꯕꯅꯦ
ꯎꯝ ꯅꯨꯄꯥꯈꯁꯨ ꯌꯥꯝ ꯐ ꯆꯝ ꯀꯔꯤ ꯇꯧꯕꯤꯒꯦꯕ ꯑꯗꯨꯝ
ꯏ ꯅꯗꯦ ꯅꯨꯡꯁꯤꯅꯗꯦ ꯄꯥꯝꯗꯦ ꯍꯥꯏꯔꯁꯨ ꯅꯝ ꯐꯨꯠ ꯇꯧꯕ ꯃꯤ ꯌꯥꯝ ꯂꯩꯌꯦꯅ
ꯂꯄ
ꯅꯠꯇ꯭ꯔ
ꯅꯠꯇ꯭ꯔ ꯃꯥꯅꯤ ꯃꯥꯅꯦ
ꯑꯍꯥꯟꯕꯗꯗꯤ ꯇꯧꯕꯅꯦ ꯑꯩꯈꯣꯏꯗꯤ ꯌꯥꯝ ꯀꯤꯕꯅꯦ ꯃꯤꯕꯨ
ꯖꯅ ꯍꯣ
ꯀꯤꯕꯒꯤ ꯍꯣꯏ ꯍꯥꯏꯕꯤꯕꯁꯨ ꯂꯩꯌꯦꯕ ꯈꯪꯕ꯭ꯔꯥ
ꯑꯣ ꯑꯣ
ꯂꯣ ꯂꯣ ꯂꯣ ꯂꯣꯠꯄꯗꯣ ꯂꯣꯠꯄꯗꯣꯜ ꯁ꯭ꯀꯨꯜꯗꯀꯣ ꯎꯝ ꯑꯩꯗꯤ
ꯑꯩ ꯌꯨꯝ ꯌꯥꯝ ꯍꯥꯟꯅꯤꯡꯉ ꯋꯥꯁꯨꯝ ꯆꯠꯅꯤꯡꯉꯁꯨ ꯕ꯭ꯔꯦꯛꯇ ꯆꯠꯂꯔꯣꯏꯕ ꯃꯥꯅ ꯁꯥꯏꯟꯁꯅꯦꯕ ꯑꯩꯅ ꯑꯥꯔꯠꯁꯅꯦ
ꯃꯥꯗ ꯃꯊꯛꯇ ꯀꯅꯤꯕ ꯑꯩ ꯆꯠꯊꯣꯛ ꯆꯠꯁꯤꯟ ꯇꯧ ꯌꯦꯡꯒꯅꯤ
ꯑꯣ
ꯍ ꯌꯨꯠꯍꯟꯅꯤꯡꯉꯁꯨ ꯑꯩꯅ ꯕ꯭ꯔꯦꯛ ꯃꯇꯝꯗ ꯃꯄꯥꯟꯁꯨ ꯊꯣꯛ ꯊꯣꯛꯣꯛꯑꯦꯕ ꯑ ꯏꯃꯥꯟꯅꯕꯤ ꯈꯣꯏꯗ ꯈꯪꯍꯟꯅꯤꯡꯗꯕꯒꯤ
ꯑꯩꯗꯣ ꯇꯨꯃꯤꯟꯅ ꯂꯩꯔꯦ ꯌꯥꯝ ꯋꯥꯈꯤꯕꯅꯦ ꯑꯗꯨꯣ ꯃꯊꯪꯗ ꯑꯣ
ꯍꯥꯏꯕꯗꯤ ꯔꯤꯂꯦꯁꯟꯁꯤꯞꯁꯨ ꯂꯩ ꯂꯩꯇꯕꯒꯤ ꯌꯥꯝ ꯀꯤꯕ ꯄꯥꯈꯠ
ꯄꯠꯄ ꯀ ꯅꯅꯥ ꯃꯖꯥꯏꯕ ꯉ ꯑꯣꯏꯣꯏ ꯍ
ꯑꯗꯨꯒ ꯏꯃꯥꯟꯅꯕꯤ ꯈꯣꯏꯅ ꯈꯪꯂꯉꯨꯗꯤ ꯍꯥꯏꯅ ꯈꯔ ꯏꯀꯥꯏꯕ ꯑꯃ ꯂꯩꯌꯦꯅ ꯁ ꯍꯧꯖꯤꯦ ꯀꯥꯟ ꯈꯥꯗꯒ
ꯑ
ꯇ ꯂꯧꯅꯦ ꯍꯧꯖꯤꯛꯀꯥꯟꯗꯤ ꯃꯉ ꯂꯧꯗꯦꯦ ꯀꯅꯥꯔ ꯂꯥꯎꯑꯣ ꯄ ꯀꯊ ꯃꯤꯁꯦ ꯑꯗꯨꯅ ꯑꯩꯈꯣꯏ ꯏꯆꯥ ꯈꯣꯏꯕꯨꯁꯨ ꯀꯣ ꯑꯁꯦꯡꯕꯗꯤ ꯁꯤꯒꯨꯝꯕꯁꯦ ꯌꯥꯝ ꯇꯝꯕꯤꯒꯗꯕꯅꯦ ꯑꯉꯥꯡ ꯑꯣꯏꯔꯤꯉꯥꯏꯗꯒꯤ ꯃꯄꯥꯟ ꯆꯠ ꯖꯗ ꯂꯥꯏꯛ ꯀꯤꯒꯅꯨ ꯀꯔꯤꯁꯨ ꯑꯗꯨꯒꯨꯝꯕꯀꯣ ꯂꯥꯏꯛ ꯎꯝ ꯅꯪꯒꯤ ꯄ꯭ꯔꯣꯕ꯭ꯂꯦꯝ ꯂꯩꯔꯗꯤ ꯅꯣꯏ ꯏꯃꯥ ꯏꯄꯥ ꯃꯆꯤꯟ ꯃꯅꯥꯎꯗ ꯁꯤꯌꯥꯔ ꯇꯧꯋꯣ ꯑꯗꯨꯒꯨꯝꯕꯗꯣ ꯍꯥꯏ ꯍꯥꯏꯕꯤꯒꯦ ꯇꯧꯕꯅꯦꯕ ꯅꯠꯇ꯭ꯔꯗꯤ ꯑꯩꯈꯣꯏꯒꯤ ꯃꯤꯗꯤ ꯎꯝ ꯑꯁ ꯑꯗꯨꯃꯥꯏꯅ ꯍꯥꯏꯔꯗꯤ ꯑꯈꯣꯏꯗꯤ ꯍꯥꯏꯒꯅꯤꯕ ꯃꯤꯅ ꯑꯈꯣꯏꯕꯨ ꯑꯗꯨꯃꯥꯏꯅ ꯏꯃꯥ ꯏꯄꯥꯉꯣꯟꯗ ꯇꯝꯕꯤꯔꯗꯤ ꯅꯪꯅ ꯈꯠꯄꯒꯤꯅꯦ ꯑꯗꯨꯃꯥꯏꯅ ꯍꯥꯏꯔꯛꯒꯅꯦꯕ ꯈꯪꯕ꯭ꯔꯥ ꯏꯆꯥꯒꯤ ꯏꯆꯥꯅ ꯍꯥꯏꯔꯤꯕꯗꯨ ꯀꯔꯤꯔꯥ ꯍꯥꯏꯅ ꯍꯥꯏꯕ ꯁꯨꯔꯨꯛꯇꯤ ꯅꯪꯅꯁꯨꯨ ꯑꯗꯨꯃꯥꯏꯅ ꯇꯧꯕꯒꯤ ꯃꯣꯏꯅ ꯇꯧꯕꯅꯦ ꯅꯪꯅꯁꯨ ꯅꯨꯡꯉꯥꯏꯗꯧꯕ ꯑꯩꯒ ꯃꯆꯥꯕꯨ ꯍꯦꯟꯅ ꯍꯥꯟꯅ ꯕ꯭ꯂꯦꯝ ꯄꯤꯕꯗꯣ ꯑꯗꯨꯅꯤꯅ ꯑꯩꯈꯣꯏꯒꯤ ꯍꯥꯏꯅꯤꯡꯕꯗꯣ ꯍꯥꯏꯊꯣꯛꯄ ꯉꯝꯗꯕ ꯃꯇꯝꯁꯨ ꯌꯥꯝ ꯂꯩꯌꯦꯕꯀꯣ ꯑꯗꯣ ꯑꯩꯈꯣꯏꯅ ꯕ꯭ꯔꯣꯗ ꯑꯞ ꯇꯧꯕ ꯄꯦꯔꯦꯟꯇꯤꯡꯗꯣ ꯑꯩ ꯑꯥꯏ ꯅꯤ ꯋꯤ ꯅꯤ ꯇꯨ ꯆꯦꯟꯖ ꯑꯩꯅ ꯑꯗꯨꯃꯥꯏꯅ ꯈꯜꯂꯦꯕ ꯍꯥꯏꯗꯤꯀꯣ ꯗꯨꯝ ꯑꯩꯈꯣꯏ ꯑꯉꯥꯡꯁꯤꯡꯕꯨ ꯋꯥꯈꯟ ꯆꯥꯎꯍꯟꯕ ꯎꯝ ꯗꯔꯀꯥꯔ ꯌꯥꯝ ꯇꯥꯏꯌꯦꯕ ꯑꯗꯨꯒꯤ ꯑꯩꯈꯣꯏꯒꯤ ꯁꯣꯁꯥꯏꯇꯤꯁꯨ ꯌꯥꯝ ꯖꯁꯃꯦꯟꯇꯣ ꯂꯣꯏꯋꯦ ꯃꯟꯕꯒꯤ ꯑꯩꯈꯣꯏꯒꯤ ꯃꯄꯥꯟ ꯆꯠꯂꯁꯨ ꯑꯩꯈꯣꯏ ꯃꯤꯒꯨꯝꯅ ꯀꯣꯟꯐꯤꯗꯦꯟ ꯂꯩꯕ ꯉꯝꯗꯕꯗꯣ ꯑꯗꯨꯅꯦꯕ ꯑꯩꯈꯣꯏꯒꯤ ꯄꯣꯇꯤꯟꯁꯨ ꯂꯣꯏꯅꯃꯛꯇꯣ ꯂꯣꯠꯈ꯭ꯔꯦꯕ ꯃꯅꯨꯡꯗ ꯎꯝ
ꯎꯝ
ꯎꯝ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
ꯎꯝ
ꯃꯣꯏꯅ ꯂꯤꯞ
ꯅꯧ ꯍꯜꯂꯣ ꯍꯜꯂꯣ
ꯇꯥꯕ꯭ꯔꯣ ꯎꯝ ꯇꯥꯏꯌꯦ ꯇꯥꯏꯌꯦ
ꯍꯜꯂꯣ ꯍꯜꯂꯣ
ꯇꯥꯗꯕ꯭ꯔꯣ ꯑꯩꯗꯤ ꯇꯥꯏꯌꯦ ꯑꯩꯗꯤ ꯇꯥꯏꯌꯦ ꯅꯪ ꯇꯥꯗ꯭ꯔꯣ
ꯑꯩꯗꯤ ꯇꯥꯏꯌꯦ ꯇꯥꯗꯕ꯭ꯔꯣ
ꯇꯥꯕꯔꯣ
ꯑꯩꯁꯦ ꯀꯩꯒꯤꯅꯣ
ꯑꯩꯕꯤꯔ ꯈꯣꯟ